ꯑꯣ
ꯑ ꯅꯨꯡꯉꯥꯏꯔꯤꯕꯣ
ꯍꯣꯏ ꯅꯨꯡꯉꯥꯏꯔꯤꯌꯦ ꯆꯍꯤ ꯃꯉꯥ ꯃꯇꯨꯡꯗ ꯈꯨꯝꯁꯤꯗꯤ ꯀꯔꯝ ꯇꯧꯔꯤꯒꯦ
ꯅꯨꯪꯉꯥꯏꯔꯤ ꯅꯨꯪꯉꯥꯏꯔꯤ ꯑꯩꯁꯨ ꯋꯥꯔꯤ ꯌꯥꯝ ꯁꯥꯎ ꯑꯗꯨꯅꯦ
ꯍꯥ
ꯋꯥꯔꯤ ꯌꯥꯝ ꯁꯥꯕ ꯃꯥꯂꯦꯕꯥ
ꯍꯣꯏ ꯑꯁ ꯍꯟꯗꯛꯇꯤ ꯒꯥꯔꯜ ꯐ꯭ꯔꯦꯟ ꯌꯥꯝꯃꯤꯅꯦ
ꯀꯣꯛ ꯁꯥꯅꯤꯉꯥꯏ ꯊꯕꯛꯇꯤ ꯇꯧꯒ ꯅꯨꯀꯣ ꯍꯣꯏ ꯑꯃꯥ ꯂꯩꯔꯤ ꯐꯥꯎ ꯀꯣꯛ ꯁꯥ ꯂꯩꯔꯒ
ꯍꯩ ꯍꯥ ꯑꯗꯨ ꯆꯥꯛꯇꯤ ꯆꯥꯔꯕꯣ
ꯑ ꯆꯥꯗ꯭ꯔꯤ
ꯎꯝ
ꯆꯥꯔꯅꯤ
ꯈꯣꯏꯒꯤꯗꯤ ꯊꯣꯡꯕꯁꯨ ꯍꯧꯗ꯭ꯔꯤ
ꯀꯔꯤꯒꯤ ꯅꯣꯏꯒꯤ ꯂꯩꯗꯣ ꯍꯧꯒꯠꯇ꯭ꯔꯤꯕꯣ
ꯇꯩꯗꯨ ꯃꯍꯥꯔꯥꯅꯤ ꯇꯥꯔꯦꯅꯦ ꯇꯨꯝꯃꯔꯤꯅꯤ ꯀꯟꯅ
ꯇꯨꯝꯕꯒꯤ ꯃꯍꯥꯔꯥꯅꯤ ꯇꯥꯔ ꯂꯩꯔꯕ꯭ꯔꯣ
ꯃꯩ ꯃꯍꯥꯔꯥꯅꯤ ꯇꯥꯔ ꯂꯩꯔꯦ ꯃ
ꯅꯪꯗꯤ ꯇꯦꯛꯇꯅ ꯑꯌꯨꯛ ꯅꯨꯡꯊꯤꯟ ꯅꯨꯡꯗꯥꯡ ꯋꯥꯔꯤ ꯇꯧ ꯂꯩꯕ ꯃꯥꯜꯂꯦꯗ
ꯑꯩꯔꯣ
ꯎꯝ
ꯍꯣꯏ ꯑꯗꯨ ꯃꯛꯁꯨ ꯅꯠꯇꯦꯗ ꯃꯔꯛ ꯃꯔꯛꯇꯅꯦꯗ
ꯎꯝ
ꯑꯗꯨ ꯑ ꯃꯊꯦꯜꯗꯤ ꯀ꯭ꯔꯤ ꯃꯊꯦꯜ ꯇꯧꯒꯦꯅ ꯂꯩꯕ꯭ꯔꯣ
ꯉꯔꯥꯡꯒꯤ ꯗꯥꯜ ꯂꯩꯌꯦ ꯑꯗꯨ ꯗꯥꯜꯗꯨꯗ ꯏꯁꯤꯡ ꯈꯔ ꯍꯥꯞꯄꯒ
ꯎꯝ
ꯑꯗꯨꯒ ꯌꯦꯟ ꯁꯤꯡꯖꯨ ꯂꯩ
ꯑꯆꯥ
ꯅꯣꯏꯗꯤ
ꯉꯔꯥꯡ ꯅꯨꯡꯗꯥꯡ ꯑꯩꯅ ꯗꯥꯜ ꯊꯣꯡꯉꯝꯕ ꯑꯗꯨ ꯂꯦꯝꯃꯤꯌꯦ ꯑꯩꯁꯨ ꯑꯗꯨꯒ
ꯆꯥꯛ ꯊꯥꯡꯒꯠꯂꯗꯤ ꯑꯗꯨꯝ ꯑꯗꯨꯅ ꯆꯥꯔꯅꯤ
ꯑꯣꯛꯈꯦ ꯁꯥꯏꯁꯦ ꯈꯣꯡ ꯄꯣꯝꯃ ꯂꯩꯕ
ꯑꯣ ꯀꯃꯥꯏꯟꯅꯣ
ꯈꯪꯗꯦ ꯃꯥꯗꯣ ꯆꯛꯄꯒꯤ ꯆꯔꯆ ꯆꯠꯄꯗ ꯈꯣꯡ ꯂꯩꯊꯠꯄꯒꯤꯔ ꯈꯣꯡꯗꯨ ꯄꯣꯝꯃ ꯂꯩꯅꯦ
ꯎꯝ ꯑꯗꯨꯒꯤ ꯃꯔꯝꯗꯤ ꯈꯪꯈ꯭ꯔꯦ ꯈꯔ ꯈꯔ ꯀꯪꯊꯧ ꯍꯥꯏꯌꯣ ꯅꯠꯇ꯭ꯔꯗꯤ
ꯑꯗꯨꯒꯤꯅꯤ ꯑꯩꯅ ꯀꯪꯉꯣ ꯍꯥꯏꯒꯤꯝꯅꯤ ꯀꯪꯗ꯭ꯔꯁꯨ ꯅꯤꯇꯤꯒꯤ ꯑꯦꯛꯁꯥꯏꯁ ꯇꯧꯔ ꯂꯩꯔꯗꯤ ꯌꯥꯕ ꯀꯣ
ꯍꯣꯏ
ꯈꯔꯗꯤ ꯀꯩꯅꯣ ꯇꯧꯔꯦ
ꯎꯝ ꯑꯥ ꯍꯥ
ꯂꯩꯃꯤꯟꯅꯕꯅꯤꯅ ꯀꯥꯏꯅꯁꯨ ꯌꯥꯕ ꯅꯠꯇꯦ
ꯑꯗꯨꯝ ꯁꯦꯕꯥꯗꯤ ꯐꯥꯖꯅ ꯇꯧꯕꯤꯌꯣ ꯍꯦ ꯋꯥꯍꯟꯕ ꯌꯥꯗꯦ
ꯋꯥꯍꯟꯕ ꯌꯥꯗꯦ ꯋꯥꯍꯟꯕ ꯌꯥꯗꯦ ꯄꯨꯟꯁꯤ ꯑꯃꯔꯛ ꯈꯛꯗ ꯍꯤꯡꯕꯅꯤꯅ ꯃꯤꯁ ꯃꯤꯁꯨ ꯅꯨꯡꯉꯥꯏꯕ ꯄꯥꯝꯔꯝꯅꯤ ꯑꯩꯈꯣꯏꯁꯨ ꯅꯨꯡꯉꯥꯏꯕ ꯄꯥꯝꯃꯦꯗꯅ
ꯍꯣꯏ
ꯎꯝ ꯅꯥꯕ ꯀꯥꯟꯅꯗꯤ ꯎꯄꯥꯏ ꯂꯩꯇ꯭ꯔꯦ ꯅꯪꯒꯤ ꯅꯪꯒꯤꯗꯤ ꯀꯃꯥꯏꯟ ꯇꯧꯔꯦ
ꯀꯔꯝꯕ ꯃꯇꯥꯡꯗꯅꯣ ꯀꯃꯥꯏ ꯀꯃꯥꯏ ꯇꯧꯔꯤꯒꯦ ꯍꯥꯏꯕꯕꯣ
ꯅꯪꯒꯤ ꯅꯪ ꯀꯟꯅ ꯇꯧꯔꯤꯌꯦ ꯑꯣꯐ ꯂꯥꯏꯟꯗꯁꯨ ꯇꯧꯋꯦ ꯍꯥꯏꯕꯗꯣ
ꯍꯣꯏ ꯑꯥ ꯀꯩꯅꯣꯅꯦ ꯌꯥꯝ ꯅꯍꯥꯅꯤꯅꯦ
ꯆꯍꯤ ꯀꯌꯥ
ꯀꯨꯟꯒ ꯑꯃ ꯍꯥꯏꯕ ꯇꯥꯔꯦ ꯀꯨꯟꯊ꯭ꯔꯥ ꯑꯃ ꯍꯥꯏꯒꯦꯔꯣ ꯑꯦ
ꯀꯨꯟꯅꯤꯊꯣꯏ
ꯀꯨꯟꯅꯤꯊꯣꯏ ꯀꯨꯟ
ꯀꯨꯟ ꯀꯨꯟ ꯑꯃ ꯀꯨꯟꯅꯤꯊꯣꯏ ꯀꯨꯟꯅꯤꯊꯣꯏ
ꯎꯝ ꯑꯗꯣ ꯃꯥ ꯃꯥꯗꯤ ꯀꯥꯏ ꯂꯩꯕ꯭ꯔꯣ
ꯀꯨꯟꯅꯤꯊꯣꯏꯗꯤ ꯅꯪꯁꯨ ꯀꯩꯅꯣ ꯅꯠꯇ꯭ꯔꯣꯅꯦ
ꯀꯨꯟꯅꯤꯊꯣꯏ ꯀꯨꯟꯍꯨꯝꯗꯣꯏ
ꯀꯨꯍꯨꯝꯗꯣꯏꯗꯤ ꯀꯨꯟ ꯑꯍꯨꯝ ꯇ꯭ꯋꯦꯟꯇꯤ ꯊ꯭ꯔꯤꯅꯤꯅꯦ ꯑꯗꯣ
ꯀꯨꯟꯅꯤꯊꯣꯏꯗꯨ ꯇ꯭ꯋꯦꯟꯇꯤ ꯋꯥꯟꯅꯦꯕ
ꯑꯗꯨ ꯀꯨꯟ ꯍꯨꯝꯗꯣꯏꯗꯨꯅ ꯑꯥ ꯀꯨꯟꯅꯤ
ꯇꯔꯥꯅꯤꯊꯣꯏ ꯇꯔꯥ ꯍꯨꯝꯗꯣꯏ
ꯇꯔꯥꯅꯤꯊꯣꯏ ꯇꯔꯥꯍꯨꯝꯗꯣꯏ ꯆꯥ ꯉꯥꯎꯋꯦ ꯑꯩꯗꯤ ꯑꯗꯨ ꯀꯩꯅꯣꯗꯒꯤꯅꯦ ꯑꯥꯔꯣꯝꯗꯩꯅꯦ
ꯀꯥꯏ ꯀꯥꯏ ꯗꯒꯤ
ꯀꯩꯅꯣꯣꯔꯣꯝꯗ ꯇꯥꯔꯦꯅꯦ ꯑꯗꯣ ꯑꯥ ꯀꯔꯤ ꯀꯔꯤ ꯍꯥꯏꯅꯤ ꯑꯦꯟꯗ ꯍꯧꯕ ꯑꯦꯟꯗ ꯍꯧꯕ ꯈꯨꯟ
ꯀ ꯀ ꯀꯩꯕ
ꯑꯦꯟꯗ ꯑꯦꯟꯗ ꯍꯧꯕ ꯈꯨꯟ ꯇꯥꯔꯦꯕ
ꯑꯁ ꯑꯗꯨꯗꯤ ꯈꯪꯗꯦ ꯍꯥꯏꯕꯗꯤ ꯃꯅꯤꯄꯨꯔꯗꯔꯣ
ꯍꯣꯏ ꯍꯣꯏ ꯃꯅꯤꯄꯨꯔꯗ
ꯗꯤꯁꯇ꯭ꯔ꯭ꯤꯛ ꯇꯤ
ꯗꯤꯁꯇ꯭ꯔꯤꯛꯇꯤ ꯃꯣꯏꯁꯤ ꯀꯩꯅꯣꯒꯤ ꯆꯤꯡꯕꯅꯦ ꯑꯩꯈꯣꯏ ꯃꯊꯛꯂꯣꯝ ꯑꯦꯁꯀꯤꯁꯨ ꯃꯔꯛꯇ ꯆꯤꯡꯉꯦ
ꯑꯠꯁꯥ ꯀꯃꯥꯏꯅ ꯇꯥꯕ꯭ꯔꯣ ꯁꯛꯇꯤ ꯌꯥꯕ꯭ꯔꯣ
ꯍꯣꯏ ꯑꯗꯨꯝ ꯌꯥꯔꯤ ꯑꯩꯅ ꯑꯗꯨꯝ ꯌꯦꯡꯗ ꯐꯖꯅ ꯀꯩꯅꯣ ꯇꯧꯗ꯭ꯔꯤ ꯑꯗꯨꯕꯨ ꯑꯗꯨꯝ
ꯊꯔꯥꯛꯎꯅ ꯌꯦꯡꯒꯦꯅꯦ
ꯋꯥ ꯅꯅꯥ ꯊꯥꯔꯛꯂꯒ ꯀꯩꯅꯣ ꯇꯧꯈ꯭ꯔꯕ ꯀꯛꯊꯣꯛꯈ꯭ꯔꯕ ꯑꯃꯨꯛꯀ ꯑꯗꯨꯒꯤ ꯑꯩꯗꯨꯁꯨ ꯀꯩꯅꯣ ꯇꯧꯍꯧꯗ꯭ꯔꯕ
ꯑꯁꯥ ꯑꯩꯕꯨꯗꯤ ꯋꯥꯔꯤ ꯆꯟꯁ ꯄꯤꯗꯔ꯭ꯦꯀꯣ ꯃꯇꯦꯡ ꯄꯥꯡꯕꯤꯒꯅꯤ
ꯍꯥꯥ
ꯋꯥꯔꯤ ꯁꯥꯥꯟꯅꯤꯡꯉꯥꯏ ꯆꯥꯟꯁ ꯄꯤꯗ꯭ꯔꯤꯕ ꯃꯇꯦꯡ ꯄꯥꯡꯉꯕꯤꯕꯁꯨ ꯄꯤꯔꯥꯎꯕ
ꯑ ꯍꯣꯏ ꯍꯣꯏ ꯍꯣꯏ ꯄꯤꯔꯛꯀꯦꯗ ꯄꯤꯔꯛꯀꯦꯗ
ꯅꯪ ꯌꯥꯗꯕꯗꯨ ꯑꯩꯈꯣꯏꯅ ꯌꯥꯍꯟꯒꯅꯤꯅꯦ
ꯑꯩꯗꯤ ꯌꯥꯍꯟꯕꯗꯤ ꯄꯥꯝꯗꯤ ꯄꯥꯝꯗꯦꯍꯦ
ꯑꯁ ꯅꯪꯒꯤ ꯃꯑꯣꯡꯅ ꯌꯦꯡꯕ ꯀꯥꯟꯗꯗꯤ ꯑꯗꯨꯝ ꯅꯪꯁꯨ ꯌꯥꯔꯤꯗ
ꯅꯠꯇꯦ ꯌꯥꯍꯟꯕ ꯄꯥꯝꯗꯦ ꯍꯥꯏꯕꯗꯤ ꯑꯩ ꯑꯩꯁꯨ ꯀꯩꯅꯣ ꯑꯗꯨꯝ ꯇꯧꯕ ꯋꯥꯅꯤꯗ ꯕꯤꯠꯇ ꯑꯗꯨ ꯅꯠꯇ꯭ꯔꯗꯤ ꯀꯩꯅꯣꯅꯦꯗ
ꯑꯣ ꯅꯪꯅ ꯍꯥꯏꯕꯗꯤ ꯀꯣꯏꯅꯤꯡꯕ ꯈꯣꯠꯄꯗꯤ ꯐꯥꯎꯗꯦꯕꯀꯣ
ꯍꯣꯏ ꯍꯣꯏ ꯍꯣꯏ ꯍꯣꯏ ꯑꯩ ꯍꯣꯔꯦꯟ ꯏꯃꯥꯒꯤ ꯀꯩꯅꯣꯗꯨꯁꯨ ꯀꯥꯏꯔ ꯂꯩꯅꯤ ꯑꯗꯨꯒꯤꯅ ꯇ
ꯑꯁ ꯃꯤ ꯐꯔꯗꯤ ꯌꯥꯏꯗ ꯀꯩꯅꯣ
ꯌꯥꯏ ꯅꯪꯁꯨ ꯗꯥꯏꯔꯛꯅꯦ ꯑꯗꯨꯗꯤ
ꯑꯣ ꯌꯥꯏꯗꯥ
ꯀꯩꯅꯣ ꯃꯦꯗꯥꯝꯈꯣꯏꯗꯨꯁꯨ ꯄꯨꯔ ꯉꯥꯏꯍꯥꯛ ꯉꯥꯏꯍꯥꯛ ꯀꯣꯏꯕꯤꯌꯣꯅꯦ ꯍꯟꯗꯛꯇꯤ ꯀꯣꯏꯕ ꯌꯥꯏꯗ ꯁꯟꯗꯦꯒꯨꯝꯕꯗꯤ
ꯍꯣꯔꯦꯟ ꯀꯣꯏꯊꯣꯛꯁꯤꯔ ꯈꯂ ꯏꯕꯥꯅꯤ ꯅꯨꯡꯗꯥꯡꯗ
ꯏꯚꯤꯅꯤꯡꯗ ꯏꯚꯅꯤꯡ ꯍꯧꯖꯤꯛ ꯁꯟꯁꯦꯠ ꯒꯨꯝꯕ ꯌꯦꯡꯕ
ꯑ ꯍꯣꯏꯗ ꯈꯔ ꯈꯔꯗꯤ ꯀꯣꯏ ꯑꯣꯗꯥ
ꯑ ꯈꯣꯡ ꯅꯥ ꯂꯩꯕꯒꯤꯅꯤꯅꯦ ꯑꯗꯨꯒꯤ ꯅꯠꯇ꯭ꯔꯗꯤ ꯀꯣꯏꯕꯅꯤ ꯃꯥꯁꯨ ꯁꯪ ꯑꯌꯨꯛ ꯉꯟꯇꯥ ꯄꯨꯡ ꯇꯔꯦꯠꯇ ꯍꯧꯒꯠꯂꯒ ꯀꯩꯅꯣꯗ ꯆꯠꯀꯅꯤ ꯄꯨꯡ ꯑꯗꯨꯝ ꯇꯔꯦꯠꯇ ꯊꯣꯛꯈ꯭ꯔꯁꯨ ꯌꯥꯏ ꯑꯗꯨꯒ ꯄꯨꯡ ꯃꯉꯥ ꯇꯔꯨꯛ ꯇꯔꯦꯠ ꯇꯧꯍꯜꯂꯛꯀꯅꯤ ꯑꯗꯨꯁꯨ ꯑꯩꯅ ꯑ ꯑꯩꯅ ꯑꯃꯨꯛꯀ ꯄꯤꯛ ꯑꯞ ꯇꯧꯕ ꯑꯗꯣ ꯊꯦꯡꯕꯅꯦ ꯅꯣꯃꯤꯠꯇꯤ ꯚꯥꯏ
ꯅꯪꯒꯤ ꯃꯅꯤꯡꯒꯤ ꯃꯈꯨꯟ ꯐꯖꯅ ꯇꯏꯕꯣ꯫
ꯑꯣ ꯌꯥꯔꯕ ꯍꯧꯖꯤꯛꯇꯤ ꯈꯔ
ꯎꯝ ꯌꯥꯔꯦ ꯌꯥꯔꯦ꯫
ꯁꯥꯕꯒꯤꯀꯣ ꯑꯩꯅ꯫
ꯎꯝ ꯀꯩꯅꯣ ꯑ ꯄꯨꯡ ꯇꯔꯨꯛ ꯇꯔꯨꯛ ꯃꯈꯥꯏꯗꯤ ꯑꯗꯨꯝ ꯀꯣꯏꯊꯣꯛꯄ ꯌꯥꯔꯦꯗꯥ ꯑꯩꯏꯅ ꯈꯟꯕꯗ꯫ ꯁꯤꯛꯁ ꯊꯔꯇꯤꯒꯨꯝꯗꯦ꯫
ꯇꯔꯨꯛ ꯇꯔꯨꯛ ꯌꯥꯎꯗ꯭ꯔꯁꯨ ꯃꯉꯥ ꯃꯉꯥ ꯃꯈꯥꯏꯗ ꯌꯥꯔꯦꯗ꯫
ꯍꯣꯏ ꯃꯉꯥꯗꯤ ꯁꯥꯗꯤ ꯁꯥꯔꯤ ꯍꯥꯏꯐꯦꯠ꯫
ꯁꯥꯗꯤ ꯁꯥꯔꯦ ꯑꯗꯨ ꯁꯟꯁꯦꯠꯒꯨꯝꯕ ꯌꯦꯡꯒꯦ ꯍꯥꯏꯔꯗꯤ ꯀꯣ
ꯑꯣ ꯍꯣꯏ ꯍꯣꯏ ꯍꯣꯏ ꯍꯣꯏ
ꯑꯁꯤꯗꯤ ꯇꯨꯔꯦꯜ ꯂꯩ ꯑꯗꯨ ꯇꯨꯔꯦꯜꯗꯨ꯫
ꯎꯝ꯫
ꯁꯟꯁꯦꯠ ꯌꯦꯡꯕꯗꯣ ꯐꯖꯒꯅꯦꯕ꯫
ꯁꯥ
ꯃꯤꯠ ꯇꯕꯗꯣ꯫
ꯍꯣꯏ ꯑꯗꯨ ꯀꯩꯅꯣꯗꯤ ꯇꯧꯅꯨꯀꯣ꯫ ꯈꯣꯏ ꯆꯨꯞꯄ ꯀꯩꯅꯣ ꯀꯔꯤ ꯀꯔꯤꯗꯤ ꯆꯠꯈꯤꯅꯣ ꯑꯩ ꯂꯥꯛꯂꯒ ꯆꯠꯁꯦ꯫
ꯍꯣꯏꯗꯥ ꯍꯣꯏꯗꯥ ꯑꯩꯗꯤ꯫ ꯑꯩꯈꯣꯏ ꯃꯤꯒꯗꯤ ꯈꯣꯏ ꯆꯣꯄꯗꯤ ꯀꯤꯌꯦ꯫
ꯉꯍꯥ
ꯈꯣꯏ ꯆꯣꯞꯄꯗꯤ ꯀꯤꯑꯕ ꯑꯁꯤ ꯑꯩꯈꯣꯏ ꯃꯤꯒ ꯆꯠꯂꯝꯃꯤꯅꯔꯗꯤ꯫
ꯀꯔꯤꯔꯣ꯫
ꯑꯗꯣ ꯈꯣꯏ ꯆꯣꯞꯄꯗ ꯑꯁ ꯏꯁꯤꯡꯗ ꯇꯥꯔꯗꯤ ꯃꯤ ꯁꯤꯒꯅꯤꯅꯦ꯫
ꯏꯔꯣꯏꯕ ꯍꯩꯇꯦꯅ
ꯑꯩꯕꯨꯗꯤ ꯏꯔꯣꯏꯕ ꯍꯩ ꯑꯁ ꯑꯁꯤꯒꯤ ꯇꯨꯔꯦꯜꯗꯕꯨꯥꯎ ꯐꯥꯒꯤꯔꯣꯚꯏ꯫ ꯁꯤꯁꯦ ꯈꯨꯟꯒꯤ ꯈꯪꯗꯦ
ꯑꯁ ꯑꯗꯨꯕꯨ꯫ ꯀꯩꯅꯣ ꯇꯧꯔꯣꯏꯅꯦ ꯂꯨꯞꯇꯤ ꯂꯨꯞꯄꯣꯏꯗ ꯅꯪꯁꯨ ꯏꯔꯣꯏꯕ ꯍꯥꯏꯔꯗꯤ ꯀ꯭ꯔꯤ ꯂꯨꯞꯅꯤꯡꯉꯥꯏ ꯂꯩꯕ꯭ꯔꯣꯅꯦ꯫
ꯑꯩꯕꯨꯗꯤ ꯂꯨꯕꯣꯏꯗ꯫
ꯎꯝ꯫
ꯂꯝ ꯃꯤꯗ ꯇꯥꯔꯗꯤ ꯏꯔꯣꯏꯕ ꯍꯩꯇ꯭ꯔꯗꯤ ꯀꯩꯅꯣꯅꯤ ꯑꯗꯨ ꯑꯁꯤ ꯑꯁꯤꯒꯨꯝꯕ ꯇꯨꯔꯦꯜꯗꯗꯤ ꯚꯥꯏ ꯏꯔꯣꯏꯕ ꯍꯩꯔꯁꯨꯀꯣ ꯈꯔ ꯋꯥꯒꯅꯤ꯫
ꯍꯣꯏ ꯀꯩꯅꯣꯗꯨ ꯂꯦꯡꯗꯕꯅꯤꯅꯀꯣ ꯏꯁꯤꯡꯗꯨꯁꯨ꯫
ꯎꯁ ꯏꯁꯤꯡ ꯂꯦꯡ ꯏꯁꯤꯡꯗꯨ ꯂꯦꯡꯗꯕ ꯃꯥꯟꯕꯅꯦ ꯂꯦꯡꯉꯅꯦ ꯐꯖꯅ ꯃꯅꯨꯡꯗ ꯀꯔꯟꯗꯣ꯫
ꯑꯣ ꯍꯣꯏ ꯍꯣꯏ ꯍꯣꯏ꯫ ꯑꯗꯨ ꯍꯣꯏ ꯃꯄꯥꯟꯗ ꯂꯦꯡꯗꯕ ꯃꯥꯟꯕ ꯃꯅꯨꯡꯗ ꯑꯣꯏꯅ ꯂꯦꯡꯕ꯫ ꯑꯗꯨꯝ ꯀꯩꯅꯣ ꯇꯧꯖꯕ ꯍꯣꯏ꯫
ꯍꯣꯏ ꯀꯩꯅꯣꯃ ꯊꯧꯔꯤꯒꯨꯝꯕ ꯀꯔꯤꯕ ꯔꯦꯜ ꯍꯧꯖꯤꯛ ꯐꯥꯅꯤꯡꯉꯥꯏ ꯂꯩꯕꯗꯣ꯫
ꯍꯣꯏ ꯍꯣꯏ꯫
ꯐꯥꯅꯤꯡꯉꯥꯏ ꯂꯩꯔꯗꯤ ꯗꯥꯏꯔꯦꯛ ꯗꯥꯏꯔꯦꯛ ꯊꯣꯛꯄ ꯌꯥꯏꯑꯕ ꯑꯗꯨꯒꯨꯕ ꯂꯩꯇꯕꯗꯨ ꯑꯗꯨꯝ ꯀꯥꯏꯗ ꯇꯥꯒꯦ ꯈꯪꯗꯦꯕ꯫
ꯑꯁ ꯍꯧꯖꯤꯛ ꯍꯣꯏ ꯏꯔꯣꯏꯕꯕꯨꯗꯤ ꯍꯩꯌꯦ ꯍꯥꯏ ꯋꯥꯅꯤꯀꯣ ꯑꯗꯨꯕꯨ ꯌꯥꯝ ꯂꯨꯑꯦꯗ ꯀꯤꯌꯦꯗ ꯑꯩꯗꯤ ꯍꯧꯖꯤꯛꯇꯤ ꯑꯗꯨꯒꯨꯝꯕ ꯆꯥꯎ ꯆꯥꯎꯕꯗꯨꯗꯤ
ꯕꯥꯔꯛꯇ ꯐꯥꯎꯕ ꯑꯩꯈꯣꯏ ꯏꯔꯣꯏꯕ ꯍꯩꯔꯁꯨ ꯑꯗꯨꯝ ꯂꯨꯔꯤꯕꯗꯣ ꯁꯤꯃꯨꯛ ꯆꯥꯎꯔꯦ ꯍꯥꯏꯗꯤ ꯇꯜꯂꯦꯗ
ꯎꯝ
ꯅꯪ ꯚꯔꯛꯀꯨꯝꯕꯗ ꯀꯣꯏꯕ ꯆꯠꯄ꯭ꯔꯣ ꯑꯩ ꯏꯔꯨꯕ
ꯑꯥ ꯆꯣꯏ ꯆꯠꯇꯤ ꯆꯠꯂꯦ ꯑꯗꯨꯕꯨ ꯏꯔꯣꯏꯕꯗꯤ ꯇꯧꯗ꯭ꯔꯤ
ꯅꯍꯥꯟ ꯅꯍꯥꯟ ꯅꯪ ꯂꯩꯕ ꯀꯥꯟꯗ ꯃꯔꯛꯇ ꯀꯣꯏꯕ ꯆꯠꯄꯀꯥꯟꯗ ꯅꯪꯗꯤ ꯏꯔꯣꯏꯕ ꯍꯩꯇꯦ ꯍꯥꯏꯕ ꯅꯠꯇ꯭ꯔꯣ
ꯀꯗꯥꯏꯗꯔꯣꯅꯦ
ꯀꯥꯔꯣꯡꯗ
ꯑꯦ ꯑꯩꯈꯣꯏ ꯑꯩꯗꯤ ꯆꯠꯇ ꯆꯠꯇꯕꯗ ꯌꯥꯎꯔꯦ ꯑꯗꯨ ꯅꯣꯏ ꯆꯠꯈ꯭ꯔꯕꯅꯦ ꯑꯩ ꯆꯠꯇ꯭ꯔꯕꯅꯦ
ꯅꯪ ꯏꯔꯣꯏꯕ ꯍꯩꯇꯦ ꯑꯥꯏ ꯑꯃꯗꯧꯅꯤ ꯑꯗꯨꯅꯦ ꯑꯩꯈꯣꯏ ꯀꯣꯢ ꯆꯠꯄꯅꯤꯅꯦ ꯍꯧꯖꯤꯛ ꯑꯥ ꯃꯣꯏ ꯍꯣꯁꯇꯦꯂꯔ
ꯎꯝ ꯑꯦꯔꯥ ꯅꯪꯁꯨ ꯁꯤꯠꯇꯕ ꯋꯥ ꯉꯥꯡꯂꯛꯄꯨꯗ ꯑꯉꯥꯡ ꯑꯣꯏꯔꯤꯉꯩꯗ ꯍꯩꯈ꯭ꯔꯦꯗ
ꯎꯝ ꯅꯪ ꯁꯤꯗꯣ ꯅꯪ ꯏꯗꯣ ꯈꯔ ꯍꯦꯟ ꯃꯟꯈ꯭ꯔꯦ ꯍꯧꯖꯤꯛꯀꯤꯗꯣ
ꯑꯥ
ꯅꯪꯒꯤꯗꯣ ꯈꯔ ꯍꯦꯟꯃꯟꯈ꯭ꯔꯦ
ꯑꯣ ꯑꯣ ꯑꯈꯣꯏꯗꯤ ꯑꯉꯥꯡ ꯑꯣꯏꯔꯤꯉꯩꯗ ꯑꯈꯣꯏꯒꯤ ꯂꯦꯡꯒꯥ ꯃꯔꯛꯇ ꯑꯩꯅ ꯍꯥꯟꯕꯅꯦꯗ ꯏꯔꯣꯏꯕ ꯍꯩꯕꯁꯨ
ꯆꯥ ꯑꯩ ꯑꯩꯈꯣꯏ ꯑꯩꯈꯣꯏꯗꯁꯨ ꯑꯗꯨꯝ ꯏꯔꯣꯢ ꯑꯩꯈꯣꯏ ꯈꯨꯟꯒꯤ ꯃꯤꯗꯤ ꯑꯗꯨꯝ ꯏꯔꯣꯏꯕ ꯍꯩꯌꯦꯗ ꯑꯩꯈꯣꯏꯁꯨ ꯑꯩꯈꯣꯏ ꯑꯩꯈꯣꯏ ꯑꯗꯨꯝ ꯍꯩꯒꯅꯤꯗ ꯚꯩ꯫
ꯎꯝ꯫
ꯏꯔꯣꯏꯕ ꯍꯩꯕ ꯁ꯭ꯇꯥꯏꯜꯗꯕꯨ ꯑꯗꯨꯝ ꯂꯣꯏꯅ ꯍꯩꯗꯅ ꯃꯈꯨꯠ ꯌꯥ꯫ ꯈꯣꯡ ꯌꯥꯎꯗꯕ ꯀꯥꯏꯅ ꯃꯊꯥꯛ꯫
ꯏꯔꯣꯏꯕ ꯂꯥꯏꯔꯤ ꯈꯣꯏꯗꯤ꯫ ꯃꯥ ꯃꯊꯛꯇꯒꯤ ꯆꯣꯡꯊꯥꯕꯗ ꯅꯨꯡꯉꯥꯏꯗ꯭ꯔꯣ ꯑꯉꯥꯡ ꯑꯣꯏꯕ ꯀꯥꯟꯗ꯫
ꯑꯁ ꯐꯠꯖꯅ ꯆꯣꯡꯊꯥꯏꯗ ꯍꯤꯕ ꯍꯤꯡꯕ꯫ ꯀꯤꯕ ꯂꯩꯇꯦꯗ꯫
ꯑꯁ ꯀꯗꯥꯏꯗꯒꯤ ꯆꯣꯡꯊꯥꯔꯒ꯫ ꯑꯈꯣꯏꯒꯤ ꯆꯦꯁꯅ ꯂꯦꯟ ꯇꯧꯕꯗ ꯁꯣꯔ ꯍꯣꯟꯕ ꯉꯝꯗ꯭ꯔꯒ ꯏꯁꯤꯡꯗꯒꯤ꯫ ꯂꯦꯡꯕ ꯉꯝꯗ꯭ꯔꯁꯨ ꯌꯥꯎꯔꯕꯅꯦ ꯑꯩꯁꯨ꯫
ꯅꯠꯇꯦ ꯚꯥꯏ ꯋꯥꯔꯤ ꯑꯗꯨꯒꯤ ꯂꯤꯔꯛꯔꯒ ꯀꯩꯅꯣꯗꯨ꯫ ꯑꯩꯒꯤ ꯃꯔꯨꯝ ꯄꯥꯃꯗꯣ ꯑꯩꯕꯨ ꯕꯦꯛ ꯖꯦꯝꯅꯥꯁꯇꯤꯛ ꯎꯠꯀꯦꯅ ꯎꯠꯄ꯫ ꯎꯜꯂꯒ ꯅꯨꯡ ꯃꯥ ꯂꯩꯕ ꯑꯗꯨ ꯃꯌꯥꯏꯗ ꯃꯥꯅ ꯁꯣꯏꯈ꯭ꯔꯕꯅꯦꯕ꯫ ꯍꯧꯒꯠꯂꯛꯄꯗ ꯌꯥ ꯇꯪ ꯈꯥꯏ ꯂꯩꯔꯝꯗꯕ꯫
ꯍꯣꯏ ꯌꯥ ꯇꯪꯈꯥꯏ ꯂꯩꯔꯝ ꯅꯨꯡꯗꯨꯗ ꯊꯣꯝꯈ꯭ꯔꯕ ꯖꯥꯅꯦꯗ꯫ ꯑꯥ꯫
ꯎ ꯇꯨꯔꯦꯟ ꯃꯅꯨꯡꯗ ꯅꯨꯡ ꯂꯩꯕ꯭ꯔꯣ꯫
ꯍꯣꯏ ꯑꯩꯈꯣꯏꯗꯤ ꯂꯨꯔꯁꯨ ꯅꯨꯡ ꯀꯩꯅꯣꯗꯨ ꯂꯩꯕ ꯃꯔꯛ ꯃꯔꯛꯇ ꯅꯨꯡ ꯈꯔ ꯈꯔ ꯂꯩꯕ꯫
ꯑꯆꯥ꯫
ꯑꯗꯨ ꯃꯥꯅ ꯇꯧꯕꯗ ꯁꯣꯏꯒ‍꯭ꯔꯕꯥ꯫ ꯍꯧꯒꯠꯄꯗꯥ ꯌꯥ ꯇꯪꯈꯥꯏ ꯃꯥꯡꯂ ꯊꯣꯛꯂꯑꯦ꯫
ꯊꯣꯛꯇ꯭ꯔ ꯗꯨꯗꯤ ꯀꯥꯏꯈ꯭ꯔ‌‌ꯦ ꯗꯨꯝ ꯍꯧꯖꯤꯛ ꯐꯥꯎ꯫
ꯍꯧꯖꯤꯛ ꯐꯥꯎ ꯍꯣꯏ꯫